ꯍꯜꯂꯣ ꯇꯥꯏꯌꯦ ꯇꯥꯏꯌꯦ
ꯉꯁꯥꯏꯗꯒꯤ ꯊꯕꯛ ꯆꯤꯟꯕ꯭ꯔꯣꯅꯪ ꯀꯔꯤ ꯆꯤꯟꯕ ꯁꯥꯕ꯭ꯔꯣꯕ
ꯆꯤꯟꯕ ꯁꯥꯕ ꯅꯠꯇꯦ ꯆꯤꯟꯕꯩꯅꯤ
ꯀꯔꯤꯆꯤꯟꯕ꯭ꯔꯣ ꯅꯪ ꯑꯣꯐ ꯂꯩꯌꯦꯕ ꯅꯠꯇ꯭ꯔꯣ
ꯂꯩꯌꯦ ꯂꯩꯌꯦ ꯑꯣꯐ ꯂꯩꯔꯗꯤ ꯃꯤ ꯆꯤꯟꯅꯗꯕ꯭ꯔꯕ ꯑꯣꯐꯅ ꯍꯦꯟꯅ ꯊꯕꯛ ꯍꯦꯟꯅ ꯆꯤꯟꯃꯤꯅꯦ
ꯇꯨꯝꯅꯤꯉꯩꯅꯦ ꯑꯣꯄ ꯂꯩꯔꯗꯤ
ꯐꯣꯞ ꯇꯧꯅꯉꯥꯏꯅꯦ ꯑꯣ ꯑꯩꯈꯣꯏꯗꯤ ꯐꯤꯔꯣꯟꯜ ꯁꯨꯕꯤꯅꯉꯥꯏ ꯂꯩꯁꯥꯕꯤꯁꯨ ꯊꯝꯗꯕꯅꯤꯅ
ꯅꯨꯡꯇꯤ ꯅꯪ ꯄꯨꯡ ꯀꯌꯥꯗꯒꯤ ꯀꯌꯥ ꯐꯥꯎꯔꯕ ꯅꯪꯒꯤ ꯊꯕꯛꯇꯣ
ꯐꯤꯔꯣꯟ ꯁꯨꯔꯦ ꯆꯥꯛꯇꯤ ꯆꯥꯒꯅꯨ ꯍꯥꯏꯕ꯭ꯔꯣ ꯑꯩ ꯐꯥꯁꯇꯤꯡ ꯇꯧꯋꯣ ꯍꯥꯏꯕ꯭ꯔ
ꯅꯠꯇꯦ ꯅꯠꯇꯦ ꯅꯣꯏ ꯅꯪꯒꯤ ꯊꯕꯛꯇꯣ ꯅꯪꯒꯤ ꯊꯕꯛ ꯃꯍꯧꯁꯥꯅ ꯇꯧꯕꯗꯣ ꯄꯨꯡ ꯀꯌꯥꯗꯒꯤ ꯀꯒꯌꯥꯐꯥꯎ ꯇꯧꯕ꯭ꯔꯕ
ꯄꯨꯡ ꯑꯦꯠꯇꯒꯤꯅ ꯅꯨꯃꯤꯗꯥꯡ ꯇꯔꯦꯠ ꯐꯥꯎꯕ
ꯁꯚꯦꯟ ꯅꯨꯡꯗꯥꯡꯁꯦ
ꯎꯝ
ꯑꯗꯨ ꯅꯪ ꯅꯨꯡꯇꯤꯒꯤ ꯐꯤꯁꯨꯗꯕꯤ ꯅꯝꯔ ꯊꯝꯕ꯭ꯔꯣ ꯅꯪꯗꯤ
ꯁꯨꯌꯦ ꯁꯨꯌꯦ ꯁꯨꯔꯁꯨ ꯍꯟꯅ ꯐꯤꯔꯣꯜ ꯁꯨꯕꯁꯤꯅ ꯃꯦꯛꯁ ꯃꯦꯛꯁ ꯀꯔꯤ ꯍꯥꯏꯁꯤꯔꯥ ꯀꯃꯥꯏ ꯍꯥꯏꯁꯤꯔꯥ ꯄꯨꯟꯅꯒꯤ ꯑꯣꯏꯔꯕ
ꯍꯨꯝ
ꯀꯥ ꯁꯦꯡꯉꯦ
ꯎꯝ ꯎꯝ ꯑꯣꯏ ꯃꯔꯝ ꯃꯣꯛꯄꯁꯤꯅ ꯅꯪꯒꯤ ꯅꯃꯥꯟꯅꯕꯤ ꯕꯤꯗꯤ ꯏꯁ ꯇꯨꯝꯕꯗ ꯇꯨꯝꯕꯗ ꯄꯨꯝꯒꯦ ꯇꯧꯈ꯭ꯔꯦ ꯇꯨꯝꯕ ꯍꯥꯏꯕꯗꯤ ꯑꯗꯨꯝ
ꯈꯪꯉꯦ ꯑꯩ ꯈꯪꯉꯦꯕ ꯃꯥꯂꯦꯕ
ꯅꯪꯗꯤ ꯃꯇꯝ ꯃꯥꯡꯍꯟꯕ ꯌꯥꯗꯦ ꯁꯤꯅꯤ
ꯍꯣꯏ ꯃꯇꯝ ꯃꯥꯡꯍꯟꯕ ꯌꯥꯗꯦ ꯁꯤꯅꯦ ꯑꯩꯅ ꯇꯧꯔꯤꯁꯦ ꯀꯣ ꯑꯩꯗꯤ ꯃꯇꯝ ꯃꯥꯡꯍꯟꯕ ꯌꯥꯗꯦ
ꯐꯩꯅꯦ ꯃꯤꯗꯤ
ꯑꯩꯗ ꯨ ꯀꯨꯠꯁꯨꯁꯨ ꯇꯧꯗ꯭ꯔꯕꯅꯦꯕ ꯇꯨꯝ ꯇꯨꯝꯕꯈꯛ ꯇꯨꯝꯈ꯭ꯔꯕꯅꯦꯕꯀꯣ ꯑꯩꯗꯣ ꯑꯩꯗꯤ ꯑꯩꯗꯤ ꯁꯤꯗ ꯂꯩꯕ
ꯍꯥꯏꯕꯅꯦ ꯊꯕꯛ ꯇꯧꯁꯦ ꯄꯥꯔꯠ ꯇꯥꯏꯝ ꯈꯔ ꯑꯣꯏꯔꯁꯨ ꯑꯗꯨꯝ ꯇꯧꯁꯦ ꯑꯌꯨꯛ ꯈꯛꯇꯅꯦ ꯑꯩꯈꯣꯏ ꯀ꯭ꯂꯥꯁꯇꯣ ꯑꯗꯨꯅ ꯑꯗꯨꯝ ꯇꯧꯁꯦ ꯍꯥꯏꯕꯅꯦꯕ ꯑꯁ ꯈꯪꯗꯦꯅꯦ ꯃꯥꯗꯤ ꯕꯤꯠ ꯄꯥꯛꯅ ꯂꯩꯇꯕꯒꯨꯝꯅ ꯇꯧꯔꯤꯅꯦ
ꯑꯣ ꯂꯩꯒꯟꯗꯕꯅꯦ ꯃꯥꯗꯤ ꯃꯥꯅ ꯅꯣ ꯍꯥꯏꯈ꯭ꯔꯗꯤ ꯅꯣꯅꯦ
ꯎꯝ ꯑꯗꯨ ꯅꯍꯥꯟ ꯏꯕꯥꯅꯤ ꯑꯃ ꯆꯠꯂꯝꯃꯦꯕꯀꯣ ꯑꯃ ꯆꯠꯂꯝꯃꯦ ꯍꯥꯏꯕꯗꯤ ꯏꯟꯇꯔꯚꯤꯌꯨꯒ ꯇꯧꯕ ꯁꯥꯏꯀꯣ ꯀꯥꯎꯁꯨ ꯀꯥꯎꯔꯣꯏ ꯂꯣꯏꯔꯦ
ꯀꯧ ꯑꯣ ꯃꯣꯏꯅꯗꯤ ꯃꯤ ꯑꯃꯈꯛꯇ ꯄꯥꯝꯃꯦ ꯍꯥꯏꯕ ꯑꯗꯨꯒꯤ ꯑꯩꯈꯣꯏꯅꯗꯤ ꯑꯅꯤ ꯇꯧꯃꯤꯟꯅꯕ ꯄꯥꯝꯕ ꯍꯥꯏꯕꯗꯤ ꯑꯍꯤꯡꯁꯨ ꯑꯣꯏꯕꯅꯤꯅ ꯁꯤꯗꯗꯤ ꯍꯣꯏ ꯑꯍꯤꯡꯗ ꯊꯕꯛ ꯂꯣꯏꯕꯒꯤꯀꯣ ꯑꯗꯨꯒꯤ ꯑꯗꯨ ꯍꯥꯏꯕ
ꯒꯌꯥꯟ ꯌꯥꯝ ꯇꯥꯏꯌꯦ
ꯎꯝ ꯑꯗꯨ ꯈꯪꯗꯦ ꯃꯣꯏꯅꯗꯤ ꯃꯤ ꯑꯃꯈꯛ ꯄꯥꯝꯃꯦ ꯍꯥꯏꯌꯦ ꯑꯗꯨꯅ ꯀꯧꯗ꯭ꯔꯕ꯭ꯔꯥ ꯀꯔꯤꯗ ꯀꯔꯤꯁꯨ ꯍꯥꯏꯔꯛ ꯑꯗꯩ ꯁꯥꯎꯅꯤꯡꯕꯁꯤ ꯑꯩꯅꯗꯤ ꯊꯕꯛ ꯇꯧꯅꯤꯡꯈ꯭ꯔꯕ ꯑꯗꯨꯝ ꯑꯁ ꯈꯔ ꯌꯥꯝ ꯐ꯭ꯔꯤ ꯑꯣꯏꯈ꯭ꯔꯕꯒꯤꯀꯣ ꯑꯩꯈꯣꯏꯗꯣ ꯑꯗꯨ ꯄꯩꯁꯥ ꯈꯔ ꯂꯥꯛꯂꯔꯁꯨ ꯌꯥꯏꯅ
ꯑꯥ ꯌꯥꯏꯁꯦ ꯌꯥꯏꯁꯦ ꯏꯀꯣ ꯌꯥꯏ ꯃꯁꯤ ꯑꯉꯥꯡꯁꯦ ꯏꯀꯣ ꯌꯥꯏ
ꯑꯗꯨ ꯅꯃꯥꯅꯕꯤꯗꯤ ꯀꯣ ꯃꯥꯗꯤ ꯏꯁ ꯏꯃꯨꯡꯁꯤꯡꯗꯒꯤ ꯁꯨꯝꯔꯒ ꯆꯥꯅꯤꯡꯉꯥꯏꯅꯦ ꯍꯥꯏꯌꯦ ꯃꯥꯅꯗꯤ ꯗꯤꯄꯦꯟ ꯇꯧꯃꯜꯂꯦ ꯍꯥꯏꯌꯦ ꯃꯉꯣꯟꯗ ꯑꯗꯨꯒꯤ ꯃꯥ ꯇꯜꯂꯦ ꯍꯥꯏꯕ
ꯑꯣ
ꯍꯥ ꯀꯩꯒꯩ ꯇꯧꯒꯦ ꯅꯨꯡꯇꯤꯟ ꯆꯨꯞꯄ
ꯀꯨꯠꯁꯨ ꯇꯧꯗꯦ ꯑꯗꯨꯝ ꯂꯩꯌꯦ
ꯑꯗꯨꯝ ꯂꯩꯥꯏꯑꯦ
ꯑꯩꯈꯣꯏ ꯐꯪ ꯉꯟꯅꯩꯀꯣ ꯀꯣ ꯑꯗꯨꯒ ꯈꯔ ꯂꯩꯈ꯭ꯔꯦ ꯑꯗꯨꯒ ꯀꯨꯝꯈ꯭ꯔꯦ ꯑꯩꯗꯤ ꯐꯣꯡꯅꯤꯡꯕꯗꯣ ꯉꯝ ꯗ꯭ꯔꯦ ꯑꯗꯨꯗꯒꯤ ꯇꯨꯝꯈ꯭ꯔꯦ ꯑꯩꯗꯤ ꯄꯨꯔꯥ ꯇꯨꯝꯈ꯭ꯔꯦ
ꯑꯗꯨꯅꯦ ꯈꯪꯉꯦꯕ ꯑꯩ ꯅꯪ ꯇꯨꯝꯂꯝꯒꯅꯤ ꯍꯥꯏꯕ ꯇꯦꯛꯁ ꯊꯥꯕ ꯌꯦꯡꯗ꯭ꯔꯦꯕ
ꯃꯤꯅ ꯍꯥꯡꯕ ꯀꯥꯟꯗꯗꯤ ꯌꯦꯡꯗꯦ
ꯅꯪ ꯀꯣꯜ ꯇꯧꯔꯛꯄ ꯌꯥꯗ꯭ꯔꯣ
ꯃꯥ ꯍꯥꯡꯕ ꯀꯥꯟꯗꯛꯇꯒ ꯍꯥꯏꯕꯁꯦ
ꯑꯗ ꯀꯣꯜ ꯇꯧꯔꯛꯄ ꯌꯥꯗꯕ꯭ꯔꯥꯕ ꯁꯅꯒ ꯈꯪꯗꯦꯦ ꯈꯪꯉꯗꯤ ꯀꯣꯜ ꯇꯧꯔꯛꯄ ꯌꯥꯗꯕ꯭ꯔꯥ
ꯍ ꯍ ꯍꯥꯟꯅ ꯄꯔꯃꯤꯁꯟ ꯂꯧꯗꯣꯏꯅꯦ ꯈꯪꯕ꯭ꯔꯥ ꯍꯥꯟꯅ ꯄꯔꯃꯤꯁꯟ ꯂꯧꯔꯒ ꯀꯣꯜ ꯂꯧꯕ ꯌꯥꯕ꯭ꯔꯥ ꯌꯥꯗꯕ꯭ꯔꯥ ꯑꯗꯣ ꯄꯔꯃꯤꯁꯟ ꯂꯧꯔꯒ ꯇꯧꯗ꯭ꯔꯗꯤ ꯑꯩꯈꯣꯏꯗꯤ ꯀꯤꯖꯩꯌꯦ
ꯑꯗꯨꯕꯨ ꯍꯩꯕ ꯅꯪ ꯑꯗꯨꯛꯇꯪ ꯑ ꯀꯩꯅꯣꯃꯗ ꯑꯗꯨꯝ ꯀꯣꯜ ꯇꯧꯔꯛꯄ ꯌꯥꯕꯗꯨꯕꯨ ꯑꯗꯨ ꯋꯆꯦꯞ ꯀꯣꯜ ꯇꯧꯔꯒ ꯅꯪ ꯌꯥꯕꯗꯨꯕꯨ ꯀꯣ ꯍꯨꯡ
ꯑꯗꯨꯅꯦ ꯑꯗꯨꯅꯦ ꯍꯥꯏꯔꯤꯁꯦ ꯀꯔꯤ ꯀꯔꯤ ꯇꯧꯕ꯭ꯔꯣ ꯍꯧꯖꯤꯛꯇꯤ
ꯀꯔꯤꯁꯨ ꯇꯧꯗꯦꯀꯣ ꯑꯩꯈꯣꯏꯗꯣ ꯆꯥꯛꯁꯨ ꯊꯣꯡꯗ꯭ꯔꯤ ꯆꯥꯛ ꯊꯣꯡꯗ꯭ꯔꯤ ꯊꯣꯡꯗ꯭ꯔꯤ ꯑꯃꯁꯁꯨ ꯈꯪꯗ꯭ꯔꯦ ꯑꯗꯨꯝ ꯀꯨꯁꯤ ꯃꯅꯥꯎꯅꯨꯄꯥ ꯑꯩꯈꯣꯏ ꯏꯅꯥꯎ ꯅꯨꯄꯥꯗꯣ ꯕꯣꯜ ꯁꯥꯟꯅꯕ ꯆꯠꯂꯦ ꯃꯥ ꯍꯟꯕ ꯉꯥꯏꯕ꯭ꯔꯥ ꯈꯪꯗꯦ ꯆꯥꯛ ꯊꯣꯡꯗꯦ ꯃꯥꯁꯨ ꯑꯗꯨꯝ ꯐꯣꯟ ꯌꯦꯡꯉꯒ ꯂꯩꯌꯦ
ꯅꯨꯃ ꯀꯨꯛꯂꯣ ꯕꯣꯜ ꯁꯥꯟꯅꯕ ꯆꯥꯠꯂꯤꯗꯣ
ꯍꯣꯏ ꯍꯣꯏ ꯈꯔ ꯈꯔ
ꯀꯥꯏꯗ ꯁꯅꯕ꯭ꯔꯣ ꯃꯥꯗꯤ ꯇꯔꯐꯇꯔꯣ ꯅꯠꯇ꯭ꯔꯒ
ꯎꯝ ꯃꯥꯟꯗꯦ ꯈꯪꯗꯦ ꯅꯍꯥꯟꯗꯤ ꯃꯥꯟꯗꯦ ꯍꯥꯏꯌꯦ ꯒꯣꯕꯔꯟꯃꯦꯟꯈꯣꯏ ꯌꯥꯔꯕ ꯑꯃ ꯑꯣꯄꯇꯟꯗ ꯑꯃꯗꯤ ꯂꯩ ꯍꯥꯏꯇꯥꯥꯔ ꯈꯪꯗꯗꯨ ꯈꯨꯗꯥꯏꯔꯣꯝꯗꯔ ꯑꯗꯨꯗꯅꯤ ꯍꯥꯏꯌꯦ ꯑꯗꯨꯒ ꯃꯔꯛ ꯇꯅ ꯑꯃꯨꯛꯀ ꯑꯥ ꯀꯩꯅꯣꯔꯝꯒꯤ ꯒ꯭ꯔꯥꯎꯟꯗ ꯁꯥꯟꯅꯩꯑꯦ ꯍꯥꯏꯕ꯭ꯔꯥ ꯑꯥ ꯒꯦꯝꯃꯦꯟ ꯇꯥꯗꯦꯗ
ꯃꯥꯗꯤ ꯀꯩꯗꯧ ꯂꯩꯕꯔ ꯑꯗꯨ ꯂꯎꯅꯨꯄꯗꯤ
ꯁ꯭ꯀꯨꯜ ꯁꯦꯀꯦꯟꯗꯔꯤ
ꯁ꯭ꯀꯨꯜ ꯀꯥꯔꯂꯕ ꯁꯦꯀꯦꯟꯗꯔꯤ ꯀꯥꯕꯔ ꯑꯩꯈꯣꯢꯗꯤ ꯏꯝꯐꯥꯜꯗ ꯁꯦꯀꯦꯟꯗ꯭ꯔꯤ ꯀꯌꯦ
ꯍꯣꯏꯀꯣ ꯑꯩꯒ ꯅꯪ ꯅꯪ ꯅꯪꯅ ꯀꯥꯏꯔꯝꯕ ꯁꯦꯀꯦꯟꯗꯤꯔꯁꯤ ꯅꯩꯌꯦꯅ ꯀ꯭ꯔꯤꯔꯣ
ꯎꯁ ꯅꯩꯗ꯭ꯔꯗꯤ ꯈꯪꯅꯗ꯭ꯔꯗꯤ ꯍꯩꯅꯗꯦ
ꯌꯥꯝ ꯅꯩꯕꯅꯦ ꯈ꯭ꯋꯥꯏꯗꯒꯤ ꯅꯩꯕꯗꯨꯅꯦ ꯅꯪꯅ ꯒꯥꯔꯤꯗꯣ
ꯑꯗꯨꯅꯤ ꯑꯗꯨꯅꯤ ꯑꯩꯈꯣꯏ ꯅꯩꯗ꯭ꯔꯗꯤ ꯍꯩꯅꯗꯦꯕ ꯇꯨꯃꯤꯟ ꯂꯩꯕꯁꯦ ꯑꯩꯈꯣꯏ ꯏꯅ ꯌꯥꯗꯦꯕ
ꯅꯣꯏꯒꯤ ꯍꯥꯟꯅ ꯄ꯭ꯔꯤꯟꯁꯤꯄꯥꯜꯗꯣ ꯀꯅꯥꯅ ꯑꯣꯏꯔꯝꯕ꯭ꯔꯥ
ꯑꯣ ꯁꯥꯛ ꯐꯨꯖꯕꯨꯗꯣ
ꯅꯨꯄꯤꯅ ꯑꯣꯏꯕ꯭ꯔꯥ
ꯅꯨꯄꯤ ꯅ ꯍꯣꯡꯉꯤ
ꯃꯁꯝ ꯇꯦꯟꯕ꯭ꯔꯥ
ꯃꯁꯝ ꯇꯦꯟꯕ꯭ꯔꯥ ꯍꯥꯏꯗꯤ ꯇꯦꯟꯗꯦ ꯃꯁꯝꯗꯤ ꯁꯥꯡꯉꯦꯅꯤ ꯏꯁ ꯐꯦꯁ ꯃꯤ ꯆꯥꯛꯅꯦꯝ
ꯑꯩꯈꯣꯏꯅ ꯑꯦꯛꯖꯥ
ꯅꯪꯒꯤꯗꯣ ꯌꯥꯝ ꯆꯞꯄꯩ ꯅꯪ ꯅꯦꯠꯇꯣ ꯀꯩꯒꯤꯅꯣ
ꯑꯩ ꯑꯩꯒꯤ ꯅꯦꯠ ꯑꯩꯒꯤ ꯅꯦꯠ ꯆꯠꯄꯦꯕ
ꯎꯝ
ꯇ ꯍꯧꯖꯤꯛꯁꯨ ꯐꯖꯅ ꯇꯥꯗꯦ
ꯇꯥꯈ꯭.. ꯔꯦ ꯇꯥꯈ꯭ꯔꯦ
ꯍꯣꯏ ꯑꯁ ꯌꯥꯝ ꯋꯥꯅꯅꯦꯀꯣ ꯂꯩꯔꯤꯁꯦ ꯀ. ꯟꯗꯤꯁꯟꯁꯦ ꯂꯦꯡꯕ ꯌꯥꯗꯕ ꯐꯤꯕꯝꯅꯦꯕ ꯂꯦꯡ ꯈꯔ ꯂꯩꯔꯨꯗꯤ ꯂꯦꯡ ꯌꯥꯗꯕꯗꯨꯅꯦꯕ
ꯑꯣ ꯑ ꯅꯪꯁꯦ ꯐꯥꯎ ꯐ ꯀꯟꯗꯤꯁꯟꯗꯤ ꯁꯨꯡꯇꯧ ꯇꯧꯅꯤꯡꯗꯦꯕ
ꯍꯥꯥ
ꯀꯟꯗꯤꯁꯟ ꯈꯔ ꯅꯨꯡꯉꯥꯏꯕ ꯊꯕꯛꯇꯤ ꯁꯨꯡꯇꯧ
ꯈꯪꯗꯦ ꯑꯗꯨꯝ ꯇꯕꯣꯛ ꯈꯗꯤꯟꯒꯤ ꯀꯩꯅꯣꯃ ꯑꯣꯏꯕꯉꯤꯗ ꯀꯃꯥꯏꯅ ꯐꯕꯕꯨ ꯇꯧꯅꯤꯡꯔꯣꯏꯗ꯭ꯔꯣ
ꯅꯕꯌꯨ
ꯅꯨꯡꯉꯥꯏꯃꯟꯗꯕꯒꯤꯅꯦ ꯑꯩꯈꯣꯏꯒꯤꯒꯅꯦ
ꯔꯦꯟ ꯀꯌꯥ ꯀꯌꯥ ꯂꯧꯕ꯭ꯔꯣ
ꯇ꯭ꯔꯦꯟ
ꯎꯝ
ꯎꯝ ꯑꯩꯈꯣꯏ ꯉꯣꯟꯗꯔꯣ
ꯍꯣꯏ
ꯎꯝ ꯈꯪꯗꯦ ꯑꯩꯗꯤ ꯑꯩꯗꯤ ꯑꯩ ꯑꯩꯉꯣꯟꯗꯗꯤ ꯂꯧꯗꯦ
ꯅꯨꯡꯉꯥꯏꯔꯦꯅ ꯄꯨꯟꯁꯤꯗꯨꯗꯤ ꯏꯝꯐꯥꯜꯗꯁꯨ ꯂꯩꯕ ꯔꯦꯟꯁꯨ ꯂꯧꯕꯤꯗꯧꯕ
ꯍꯣꯏ ꯑꯗꯨꯝꯀꯣ ꯑꯣ ꯆꯠꯈꯛ ꯊꯨꯃꯤꯗꯣ ꯍꯥꯏꯕ ꯇꯔꯦ ꯏꯁ ꯅꯨꯡꯉꯥꯏꯇꯦ ꯈꯪꯗꯦ ꯇꯗ
ꯑꯩꯈꯣꯏ ꯌꯨꯝꯒꯨꯝꯕ ꯂꯩꯕꯅ ꯅꯨꯡꯉꯥꯏꯕꯅꯦꯕꯀꯣ ꯑꯁꯤ ꯑꯁ ꯍꯥꯏꯕꯗꯤ ꯑꯁꯤꯗ ꯂꯩꯕꯗꯤ ꯑꯩꯈꯣꯏ ꯏꯁꯥꯅ ꯊꯥꯛꯑꯦꯕ ꯑꯗꯨꯝ ꯄꯩꯁꯥꯁꯦ ꯌꯨꯁ ꯇꯧꯅꯉꯥꯏ ꯄꯄꯤꯔꯁꯨ ꯑꯦꯟꯁꯥꯡ ꯂꯩꯇ꯭ꯔꯗꯤ ꯂꯩꯈ꯭ꯔꯅꯤ ꯑꯗꯨꯗ ꯄꯩꯁꯥ ꯂꯣꯏꯈ꯭ꯔꯅꯤꯕ
ꯏꯃꯨꯡꯒꯤ ꯄ꯭ꯔꯤꯟꯁꯦꯁꯅꯤ ꯑꯃ ꯉꯛꯇ ꯄꯣꯛꯄꯅꯦ ꯑꯗꯨ ꯐꯥꯎꯕꯗꯨ ꯌꯥꯝ ꯋꯥꯔꯗꯤ ꯑꯩꯈꯣꯏꯗꯤ
ꯈꯪꯗꯦ ꯏꯁ ꯅꯪꯗꯤ ꯌꯥꯝ ꯌꯥꯝꯕ꯭ꯔꯣ
ꯍꯣꯏ ꯑꯩꯈꯣꯏ ꯃꯤ ꯃꯔꯤꯅꯦ ꯀꯣꯏꯗꯤ ꯌꯦꯡꯉꯣ
ꯑꯥ ꯄ꯭ꯔꯤ ꯄ꯭ꯔꯤꯟꯁ ꯍꯨꯝꯅ ꯄ꯭ꯔꯤꯟꯁꯦꯁ ꯃꯅꯤ ꯍꯥꯏ
ꯗꯨꯅꯤ ꯗꯨꯅꯤ
ꯑꯗꯨ ꯐꯥꯎꯕ ꯌꯦꯡꯉꯣ ꯅꯪꯅ ꯋꯥꯏꯑꯦ ꯀꯝꯄ꯭ꯂꯦꯟ ꯇꯧꯔꯗꯤ ꯑꯩꯈꯣꯏꯗꯤ ꯀꯃꯥꯏ ꯀꯝꯄꯌꯔ ꯇꯧꯅꯤ ꯂꯣꯏꯔꯦ ꯂꯣꯏꯔꯦ
ꯌꯥꯔꯦ ꯑꯗꯨꯁꯨ
ꯏ ꯄꯨꯨꯟꯁꯤꯁꯦ ꯑꯋꯥ
ꯅꯪꯒꯤ ꯅꯪ ꯅꯣꯏꯒꯤ ꯄꯔꯤꯟꯁꯦꯁ ꯇꯣ ꯅꯍꯥꯟ ꯐꯣꯟ ꯇꯧꯔꯛꯑꯦꯕ ꯑꯁꯤꯅ ꯅꯃꯅꯄꯤꯉꯣꯟꯗ ꯑꯁ ꯁꯦꯀꯦꯟ ꯍꯦꯟ ꯄꯤ ꯁꯦꯀꯦꯟ ꯍꯦꯟ ꯌꯦꯡꯕꯁꯨ ꯑꯣꯖꯥ ꯑꯃꯈꯛ ꯂꯩꯌꯦ ꯍꯥꯏꯕ ꯑꯗꯨꯒꯤ ꯅꯃꯥꯟꯅꯕꯤꯅ ꯑꯁ ꯑꯩ ꯅꯥꯏꯗ ꯑꯩꯊꯣꯛꯄ ꯉꯝ ꯃ꯭ꯔꯣꯏ ꯑꯜ ꯂꯨꯄꯥ ꯆꯥꯃꯗꯅꯤꯀꯣ ꯁꯀꯦꯟ ꯌꯦꯟ ꯁꯒꯗꯧꯕ ꯑꯗꯨ ꯅꯦꯛꯁ ꯁꯟꯗꯦꯗ ꯆꯠꯁꯦ ꯍꯥꯏꯕ ꯑꯗꯨꯒꯤ ꯅꯦꯛꯁꯟꯗꯗꯤ ꯑꯩ ꯄꯩꯁꯥ ꯂꯩꯔꯔꯣꯏ ꯍꯥꯏꯕ ꯑꯗꯨꯒꯤ ꯅꯪꯒꯤ ꯑꯗꯨ ꯂꯨꯄꯥ ꯆꯥꯝꯃ ꯍꯧꯖꯤꯛ ꯂꯩꯕꯗꯣ ꯅꯪꯒꯤ ꯖꯤꯟꯁꯀꯤ ꯃꯅꯨꯡꯗ ꯀꯗꯥꯏꯗꯔ ꯑꯃ ꯂꯣꯠꯂꯒ ꯊꯝꯃꯣ ꯍꯥꯏꯕꯅꯦꯕ ꯅꯃꯥꯏꯅ ꯕꯤꯅꯥ ꯉꯁꯤꯒꯤꯗꯤ ꯏꯁꯥ ꯅꯨꯡꯉꯥꯏꯇꯦ ꯑꯩ ꯆꯠꯄ ꯀꯩꯅꯣꯃ ꯇꯧꯔꯦ ꯍꯥꯏꯕꯒꯤ ꯍꯣꯏ ꯍꯣꯏ ꯑꯗꯨꯗꯤ ꯌꯥꯔꯦ ꯍꯥꯏꯔꯒ
ꯑ ꯑꯣ
ꯅ ꯁꯤ ꯄꯦꯁꯥ ꯈꯔ ꯈꯥ
ꯅꯨꯡꯉꯥꯏ ꯅꯣꯏ ꯑꯗꯨꯝ ꯀꯔꯤ ꯅꯣꯏꯗꯤ ꯀꯔꯤ ꯌꯨꯝꯗ ꯂꯩꯇꯦ ꯍꯥꯏꯔꯁꯨ ꯌꯥꯝ ꯅꯛꯅ ꯂꯩꯌꯦꯅ ꯌꯨꯝꯒ ꯆꯠꯅꯤꯡꯕ ꯑꯃꯇꯪ ꯆꯠꯄ ꯌꯥꯏ ꯑꯩꯈꯣꯏꯗꯤ
ꯎꯝ
ꯁꯨꯛ ꯂꯕ ꯂꯩꯔꯁꯦ ꯌꯦꯡꯑꯣ
ꯑꯁꯦꯡꯕ ꯅꯪꯒꯨꯝꯃꯥꯏꯅ ꯂꯩ ꯅꯪ ꯅꯪꯒꯤ ꯂꯩꯐꯝꯒꯨꯝ ꯇꯨꯝꯕꯗ ꯑꯩꯅꯦ ꯌꯨꯝꯗ ꯍꯥꯏꯕ
ꯀꯩꯒꯤ
ꯑꯁꯤꯗꯒꯤ ꯌꯨꯝ ꯆꯠꯅꯤꯡꯉꯥꯏ ꯐꯥꯎꯁꯨ ꯀꯣ ꯏꯁ ꯚꯥꯔ ꯍꯥ
ꯍꯥꯏꯒꯅꯨ ꯌꯨꯝ ꯁꯨꯡꯆꯠ ꯆꯠꯂꯣꯏ ꯀꯥꯏꯅ ꯍꯥꯏꯒꯅ ꯀꯞꯀꯅꯤꯅ
ꯆꯠꯇꯕꯁꯦ ꯍꯥꯟꯅ ꯇꯥꯎꯕ ꯑꯩ
ꯎꯝ
ꯅꯪꯒꯤ ꯅꯦꯠ ꯅꯨꯡꯉꯥꯏꯇ꯭ꯔꯦ ꯃꯦꯗꯥꯝꯖꯤ
ꯅꯪ ꯅꯦꯠ ꯌꯥꯝ ꯆꯞꯄꯦ ꯃꯤꯅꯤꯠ ꯃꯤꯅꯤꯠ ꯃꯤꯅꯤꯠ ꯃꯤꯅꯤꯠ ꯉꯥꯡꯉ ꯌꯧꯋꯦ ꯅꯪꯒꯤ ꯅꯪ ꯉꯥꯡꯕꯗꯣ ꯍꯜꯂꯣ ꯍꯦꯜꯂꯣ ꯑꯁ ꯀꯣꯂꯤꯛꯁꯨ ꯐꯦꯡꯗ꯭ꯔꯤ ꯇꯂꯦ ꯄꯨꯁꯤꯁꯦ ꯃꯌꯥꯡ ꯅꯨꯄꯤ ꯑꯃ ꯀꯣꯏꯔꯒꯦ ꯃꯌꯥꯡ ꯅꯨꯄꯤ ꯑꯃ ꯊꯤꯔꯒꯦ ꯑꯩ ꯇꯥꯗ꯭ꯔꯦ ꯇꯥꯗ꯭ꯔꯦ ꯃꯦꯗꯝ ꯅꯪ ꯉꯥꯡꯕ ꯇꯥꯗ꯭ꯔꯦ ꯀꯔꯤ ꯁꯨ ꯇꯥꯗ꯭ꯔꯦ ꯃꯦꯗꯥꯝ